ꯍꯜꯂꯣ ꯁ‌ꯣꯃꯣꯂꯥ
ꯑꯧ ꯇꯥꯔꯦ ꯇꯥꯔꯦ
ꯑꯁ ꯅꯍꯥꯟꯃꯨꯛꯀꯤ ꯗꯨꯃꯥꯏꯅ ꯇꯧꯋꯦ ꯍꯥꯏꯕ ꯄꯥꯏꯈꯠꯄꯤ ꯌꯥꯗꯕꯤꯗꯣ ꯇꯥꯟꯅꯕꯤꯗꯣ
ꯎꯝ ꯌꯦꯡꯉꯁꯦ ꯁꯤ ꯀꯩꯅꯁꯨ ꯃꯨꯛ ꯇꯧꯁꯤꯜꯂꯦ
ꯇꯧꯁꯤꯜꯂꯨꯏꯔꯣ ꯅꯪꯅ ꯃꯥꯅ ꯇꯧꯁꯜꯂꯛꯏꯔꯣ
ꯎꯝ
ꯑꯣ
ꯃꯥꯗꯤ ꯑꯩ ꯃꯊꯟꯇ ꯁꯥꯟꯅꯕꯗ ꯉꯥꯏ ꯑꯩ ꯁꯤꯃ ꯇꯧꯔꯒ ꯂꯦꯞꯄꯁꯦ
ꯎꯝ ꯅꯪ ꯀꯌꯥ ꯁꯨꯨꯔꯒꯦ ꯁꯤꯒ
ꯑꯁꯤꯁꯤꯒ ꯀꯣꯜ ꯀꯩꯅꯣ ꯂꯩꯗꯣꯏꯕ ꯑꯅꯤ ꯂꯦꯝꯍꯧꯗꯣꯏꯕ ꯔꯤꯃꯦꯟꯅꯤꯡ
ꯎꯝ ꯃꯔꯤ ꯁꯤ ꯊꯤꯒ ꯃꯔꯤ ꯑꯣꯏꯗꯣꯏꯅꯤꯀꯣ
ꯎꯝ
ꯎꯝꯍꯨꯝ ꯑꯁꯤ ꯃꯥꯥꯏ ꯀꯥꯡ ꯇꯤꯛꯇꯦ ꯍꯥꯏꯔꯝꯃꯒ ꯀꯥꯡꯃꯨꯛ ꯄꯥꯏꯁꯤꯜ ꯂꯛꯑꯦ ꯗꯧꯔꯤꯁꯦ
ꯌꯦꯛꯈꯠꯂꯛꯑꯦ ꯑꯗꯨꯅꯦ
ꯑ ꯍ ꯑꯗꯨꯅꯦ ꯁꯨꯝꯖꯨ ꯌꯥꯝ ꯄꯥꯥꯡ ꯃꯔꯥꯡ ꯀꯥꯏꯗꯦ
ꯑꯩꯅ ꯅꯦꯝꯁꯤ ꯁꯤꯒꯤ ꯃꯇꯥꯏꯒꯤ ꯃꯩꯁꯤ ꯃꯨꯠꯊꯠ ꯄꯩꯅꯦꯕꯀꯣ ꯎꯝ ꯑꯁꯤ ꯊꯥꯜꯂꯥꯗꯤꯅꯦ ꯑꯗꯨꯝ ꯈꯔꯗꯤ ꯆꯪꯉꯛꯑꯦꯕ ꯃꯈꯥꯒꯤ ꯃꯩꯉꯥꯜꯗꯨꯗ ꯇꯤꯟ ꯀꯥꯡ ꯃꯌꯥꯝ ꯄꯥꯏꯔꯛꯄꯒꯤ ꯆꯨꯝ ꯌꯥꯝ ꯂꯩꯌꯦꯕꯀꯣ
ꯎꯝ ꯎꯝ ꯑꯩꯈꯣꯏꯗꯅ ꯌꯥꯝ ꯄꯥꯛ ꯂꯩꯇꯦꯕ ꯗꯨꯅ ꯃꯣꯏ ꯂꯩ ꯇꯥꯔꯗꯤ ꯈꯔ ꯐꯩꯌꯦꯕ
ꯎꯝ
ꯅꯠꯇ꯭ꯔꯥꯗꯤ ꯌꯥꯝ ꯄꯥꯏꯁꯜꯂꯛꯑꯦ ꯁꯤꯁꯨ ꯉꯔꯥꯡ ꯏꯃꯥꯍꯣꯏ ꯄꯥꯎ ꯐꯥꯎꯅꯕ ꯅꯠꯇ꯭ꯔꯣ
ꯏꯃꯥꯗꯣ ꯐꯥꯎꯅꯩ ꯐꯥꯎꯅꯕꯗꯤ ꯑꯗꯨꯝ
ꯎꯝ
ꯑꯃꯒꯤ ꯋꯥꯗꯤ ꯑꯃꯨꯛ ꯄꯟꯅꯗ꯭ꯔꯦ
ꯎꯝ ꯃꯣꯏꯅꯁꯨ ꯍꯧꯗꯣꯛꯄꯗꯣ ꯁꯨꯝ ꯇꯜꯂꯝꯃꯅꯤ
ꯇꯨ ꯇꯨꯃꯤꯟꯅ ꯂꯩꯈ꯭ꯔꯦ ꯑꯩꯅꯁꯨ ꯉꯔꯥꯡ ꯑꯦꯛꯖꯥꯝꯅꯤ ꯈꯣꯠꯄꯅꯦ ꯍꯥꯏꯕꯗꯨꯅ
ꯍꯣꯏ ꯑꯗꯨꯒ ꯑꯗꯨꯝ ꯁꯨꯝ ꯏꯆꯦꯅꯁꯨ ꯇꯟꯕ ꯈꯣꯠꯄ ꯇꯧꯕꯗ ꯇꯜꯂꯝ ꯃꯅꯤ ꯍꯥꯏꯗꯨꯕ
ꯍꯝ ꯎꯝ
ꯍꯥꯥ
ꯑꯐ ꯗꯥꯥ
ꯑꯣ ꯆꯁꯨ ꯃꯅ ꯏꯗꯤꯌꯥꯁ ꯇꯔꯦ ꯇꯔꯦ ꯃꯣꯏꯒꯤ ꯂꯥꯏꯑꯣꯟ ꯍꯣꯏꯒꯤ ꯉꯁꯥꯏ ꯚꯗꯤꯑꯣ ꯑꯃ ꯌꯦꯡꯉꯝꯕꯅꯦ ꯃꯣꯏ ꯇꯥꯔ ꯇꯥꯔꯦ ꯇꯥꯕ꯭ꯔꯥ ꯑꯩꯇ
ꯇꯥꯏꯌꯦ
ꯑꯣ ꯉꯁꯥꯏ ꯚꯤꯗꯤꯑꯣ ꯑꯃ ꯌꯦꯡꯉꯝꯕꯅꯦ ꯃꯣꯏꯒꯤ ꯂꯥꯏꯑꯣꯟꯈꯣꯏꯒꯤ ꯀꯩꯅꯣꯗꯣꯏ ꯏꯆꯦꯗꯣ ꯃꯥꯗꯣ ꯊꯕꯛ ꯌꯥꯝ ꯀꯟꯕꯥ ꯃꯥꯜꯂꯦ ꯄꯤꯁꯦ ꯍꯣꯏ ꯑꯣꯖ ꯅꯨꯄꯥꯗꯨ ꯌꯥꯝ ꯅꯨꯡꯁꯤꯗ꯭ꯔꯣ ꯃꯃꯥꯁ ꯇꯦꯟꯅꯔꯦ ꯇꯧꯔꯥ ꯌꯥꯝ ꯅꯨꯡꯁꯤꯕꯥ ꯋꯥꯅꯦ
ꯎꯝ
ꯅꯨꯡꯗꯤ ꯅꯨꯡꯉꯥꯏꯇꯦꯕꯗ ꯅꯨꯃꯤꯇꯩ ꯅꯨꯄꯤꯗꯣ
ꯃꯥꯁꯦ ꯊꯧꯕꯥꯜ ꯂꯣꯝꯗ ꯄꯥꯟꯕ꯭ꯔꯥ ꯈꯪ
ꯎꯝ ꯀꯃꯥꯏ ꯀꯥꯏꯅꯒꯤꯖꯥꯠꯅꯣ
ꯈꯡꯒꯤ ꯂꯥꯏ ꯑꯗꯨ ꯋꯥꯁꯔꯨꯝ ꯄꯟ ꯄꯟꯗ
ꯄꯟꯇꯦ ꯃꯥ ꯏꯆꯦ ꯃꯥꯅ ꯅꯍꯥꯟ ꯏꯔꯤꯛꯁꯣ ꯊꯧꯔꯝꯃꯦꯕꯣ
ꯎꯝ ꯊꯧꯔꯝꯕ ꯃꯥꯜ ꯚꯤꯗꯤꯑꯣ ꯊꯝꯉꯛꯄꯗꯣ
ꯑꯥ ꯃꯥꯏꯃꯤꯠꯇꯨꯗꯥ ꯑꯩꯗꯣ ꯌꯦꯡ ꯅꯍꯥꯟꯗꯣ ꯏꯔꯤꯁꯨꯁꯨ ꯊꯧꯔꯝꯃ ꯃꯥꯜꯂꯦ ꯑꯗꯒꯤ ꯃꯥꯗꯣ ꯑꯗꯨꯝ ꯍꯦꯛ ꯍꯪꯪꯂꯛꯄꯗꯒꯤ ꯑꯗꯨꯝ ꯃꯥꯗꯣ ꯌꯥꯝ ꯋꯥꯅ ꯇꯧꯔꯛꯄ ꯃꯥꯜꯂꯦ
ꯎꯝ
ꯌꯥꯝ ꯊꯕꯛꯁꯨ ꯀꯟꯕ ꯃꯥꯂꯦ
ꯎꯝ ꯅꯨꯡꯉꯥꯏꯕ ꯅꯨꯡꯉꯥꯏꯕ ꯏꯃꯨꯡ ꯃꯅꯨꯡ ꯅꯨꯡꯉꯥꯏꯕ ꯍꯥꯏꯁꯦ ꯊꯣꯡ ꯃꯥꯟꯅꯅꯀꯣ ꯏꯃꯨꯡꯗ ꯂꯩꯔꯤꯕ ꯃꯤꯁꯤꯡꯗꯨ ꯒ꯭ꯌꯥꯟ ꯇꯥꯟꯅ ꯊꯣꯡ ꯃꯥꯟꯅꯅ ꯀꯟꯅ ꯄꯨꯟꯅ ꯍꯣꯠꯅꯃꯤꯟꯅꯕ ꯗꯨꯀꯥꯟꯗꯨꯗ ꯏꯃꯨꯡ ꯑꯃ ꯆꯥꯎꯈꯠꯄ ꯍꯥꯏꯁꯦ ꯑꯣꯏꯔꯛꯑꯦꯕ ꯑꯗꯨꯅ ꯇꯅ ꯁꯨꯕ ꯈꯔꯅ ꯄꯪꯁꯨꯗ ꯁꯨꯔꯒ ꯑꯗꯨꯃ ꯇꯧꯕꯁꯦ ꯆꯥꯎꯈꯠꯄꯁꯦ ꯋꯥꯏꯑꯦꯕ ꯇꯥꯁꯦꯡ ꯈꯣꯝꯖꯤꯟꯕ ꯍꯩ ꯇꯕ
ꯇꯥꯁꯤꯟ ꯈꯣꯝꯖꯤꯟꯕ ꯍꯩꯇꯕ ꯁꯨꯗꯕ ꯑꯃꯅ ꯇꯥꯥꯟꯖꯜꯂꯛꯀꯟ ꯑꯃꯅ ꯇꯁꯟ ꯈꯣꯝꯖꯟꯅꯤ ꯑꯅꯤꯃꯛ ꯁꯨꯃꯤꯟ ꯅꯕꯁ ꯈꯪꯗꯦꯗ ꯑꯅꯤꯃꯛꯀꯤ ꯔꯣꯜꯅꯤ ꯆꯪꯉꯤꯁꯦ ꯌꯨꯝ ꯄꯥꯝꯕ ꯃꯇꯝꯗ ꯅꯨꯄꯥꯇꯪꯅ ꯄꯩꯁꯥ ꯄꯥꯏꯌꯦ ꯐꯩ ꯍꯥꯏꯕ ꯌꯥꯕ ꯅꯠꯇꯦ ꯅꯨꯄꯤ ꯔꯣꯜꯁꯨ ꯌꯥꯝ ꯆꯥꯎꯅ ꯂꯧꯒ꯭ꯔꯖꯥꯠꯅꯤ
ꯎꯝ
ꯄꯨꯟꯁꯤ ꯃꯈꯜ ꯃꯊꯦꯜ ꯇꯧꯔꯤꯁꯤ
ꯎꯝ
ꯑꯈꯣ ꯃꯄꯥꯟꯗ ꯃꯥꯜꯂꯦ ꯃꯈꯣꯜ ꯔꯦꯅꯨꯒꯤ ꯃꯈꯣꯜ ꯃꯥꯜꯂꯦ ꯇꯥꯔꯤꯁꯦ
ꯃꯥꯅꯦ ꯃꯣꯏꯒꯤ ꯃꯣꯏꯕꯥꯅꯤ ꯂꯣꯏꯗ꯭ꯔꯤ ꯃꯥꯜꯂꯦ ꯑꯗꯨꯒꯤ ꯇꯨꯝꯅꯤꯡꯕ꯭ꯔꯥ ꯇꯨꯝꯅꯤꯡꯗꯕ꯭ꯔꯥ ꯇꯧꯅꯔꯤ ꯅꯥꯎ ꯃꯆꯥ
ꯎꯝ ꯇꯨꯝꯈꯔ꯭ ꯃꯥꯜꯂꯦ ꯁꯤ ꯑꯉꯥꯡꯁꯦ ꯇꯨꯝ ꯃꯥ ꯇꯨꯝꯈꯔ꯭ ꯕ ꯎꯝ ꯇꯨꯝꯒꯟꯕꯅꯦ ꯑꯩꯁꯨ ꯇꯨꯝꯕꯩ ꯇꯨꯝꯒꯜꯂꯦꯕꯀꯣ ꯃꯥꯗꯤ ꯇꯨꯡꯅꯤꯡ ꯇꯨꯝꯅꯤꯡꯈꯔ꯭ ꯗꯤ ꯖꯔ ꯇꯨꯝꯈꯔ꯭ ꯅꯤ ꯄꯨꯛ ꯐꯨꯛ ꯄꯨꯨꯛ ꯐꯨꯛ ꯍꯧꯒꯠꯂꯅꯤ
ꯎꯝ ꯎꯝ
ꯇꯧꯕꯅꯤ
ꯎꯝ ꯑꯩꯁꯨꯅꯦ ꯑꯉꯥꯡ ꯌꯥꯗ꯭ꯔꯦ ꯏꯆꯦ ꯑꯩꯗꯤ ꯑꯩꯁꯨ ꯇꯥꯔꯦ ꯑꯩꯁꯨ ꯆꯨꯝꯕ ꯇꯨꯝꯃꯦ ꯀꯦꯝ ꯀꯩ ꯍꯥꯏꯕꯅꯣ
ꯌꯥꯗꯦ ꯇꯥꯏ ꯇꯨꯝ ꯌꯥꯗꯦ
ꯏꯆꯦ ꯅꯪ ꯀꯩꯅꯣ ꯃꯍꯥꯚꯥꯔꯠꯇꯥꯎ
ꯎꯝ
ꯃꯥꯍꯥꯚꯥꯔꯠ ꯑꯃ ꯍꯥꯕ ꯇꯥꯕꯗꯨ ꯇꯨꯝꯅꯤꯪ ꯉꯣꯏꯗꯔꯥ?
ꯑꯗꯨꯝ ꯇꯨꯝꯅꯤꯡꯉꯛ ꯄ ꯀꯥꯟꯗꯗꯤ ꯇꯨꯝꯊꯈꯤꯕꯁꯨ ꯌꯥꯎꯋꯦꯕꯀꯣ꯫
ꯅꯪꯅ ꯍꯩꯅꯕ ꯅꯨꯡꯉꯥꯏꯕꯗꯣ ꯃꯨꯟꯊꯅꯕꯒꯤꯗꯃꯛꯇ ꯑꯩꯁꯨ ꯇꯝꯊꯩ ꯍꯥꯏꯕ꯫ ꯉꯔꯥꯡꯅ ꯇꯥꯔꯦ꯫ ꯑꯗꯒꯤ ꯍꯣꯏ ꯂꯤꯂꯥꯁꯨ ꯇꯥꯏ ꯃꯔꯛ- ꯃꯔꯛꯇ꯫
ꯎꯝ꯫
ꯐꯤꯂꯝꯒꯗꯤ ꯌꯦꯡꯗꯕ ꯀꯨꯏꯔꯦ꯫
ꯎꯝ꯫
ꯑꯗꯨꯝ ꯀꯩꯅꯣ ꯇꯧꯋꯦ ꯚꯤꯗꯤꯑꯣ ꯑꯣꯏꯔꯣꯏ ꯄꯥꯏꯔꯣꯏꯗꯕ ꯈꯔ ꯌꯦꯡꯉ ꯑꯗꯨꯝ ꯂꯩꯔꯦ꯫ ꯃꯅꯤꯄꯨꯔꯤ ꯕ꯭ꯂꯣꯒꯔ ꯉꯩꯖꯦ ꯑꯩꯈꯣꯏꯅ ꯈꯪꯗꯕ ꯂꯩꯔꯝꯃꯔꯣꯏ꯫
ꯐꯪꯗꯕ ꯑꯝꯇ ꯂꯩꯇ꯭ꯔꯦ ꯌꯦꯡꯕꯗ- ꯌꯦꯡꯕꯗ ꯑꯗꯨꯒ ꯃꯣꯏꯗꯤ ꯑꯩꯈꯣꯏꯅ ꯌꯦꯡꯕꯤꯔꯒ ꯃꯣꯏ ꯄꯩꯁꯥ ꯐꯪꯉꯤꯅꯤ꯫
ꯑꯣ꯫
ꯑꯩꯈꯣꯏꯅ ꯔꯤꯆꯥꯔꯆ ꯍꯞꯄꯒ ꯃꯣꯏꯒꯤ ꯌꯦꯡꯕꯤ ꯂꯩꯔꯦ꯫
ꯑꯩꯈꯣꯏꯅ ꯌꯦꯡꯕꯤꯂꯩꯔꯦ꯫
ꯎꯝ꯫
ꯅꯣꯡꯃꯒꯤ ꯌꯦꯡꯍꯧꯗ꯭ꯔꯗꯤ ꯏꯁꯥꯥꯁꯦ ꯊꯕꯛ ꯑꯃ ꯋꯥꯠꯄꯩ ꯇꯥꯏꯄꯇ ꯈꯪꯀꯠꯂꯛꯑꯕ꯫
ꯍꯣꯏ -꯫ ꯊꯕꯛꯁꯦ ꯀꯟꯅꯥ ꯆꯤꯟ ꯈꯠ ꯂꯛ ꯏ ꯫
ꯎꯝ꯫ ꯍꯟꯗꯛꯇꯤ ꯅꯣꯡꯁꯦ ꯈꯔ ꯇꯥꯗꯦꯀꯣ꯫
ꯎꯝ꯫
ꯅꯣꯡ ꯇꯥꯔꯤꯅꯦꯅ ꯄꯨꯈꯔ꯭ꯤꯒ ꯏꯁꯤꯡꯒꯁꯦ ꯖꯣꯝ- ꯖꯣꯝ ꯂꯩꯇꯦ ꯍꯟꯗꯛꯇꯤ ꯏꯁꯤꯡ ꯈꯔ ꯋꯥꯗꯣꯏꯔꯥ ꯈꯪꯗꯦ꯫
ꯈꯪꯗꯦ ꯅꯣꯡ ꯈꯨꯇꯥ ꯆꯨꯝꯗꯕ꯫
ꯎꯝ ꯅꯣꯡ ꯈꯨꯇꯥ ꯆꯨꯝꯗꯦ꯫ ꯑꯩ ꯉꯁꯥꯏ ꯅꯣꯛꯅꯤꯡꯅ ꯄꯥꯕꯨꯡꯅ ꯆꯠꯀꯠꯄ ꯌꯥꯒꯦꯕ ꯐꯦꯡ - ꯐꯦꯡ ꯂꯥꯎꯕꯤ ꯂꯥꯛꯈ꯭ꯔꯕ꯭ꯔ ꯌꯦ ꯫
ꯃꯃꯥꯡꯗꯗꯤ ꯉꯥꯡꯉꯝꯃꯣꯏ ꯃꯥꯥ꯫ ꯉꯔꯥꯡꯒꯤ ꯆꯝꯄꯜꯗꯣ
ꯑ
ꯑꯃꯖꯤꯟ ꯈꯔ ꯈꯨꯟꯖꯣꯡ - ꯃꯥꯖꯣꯡꯅ ꯊꯣꯡꯉ ꯈꯨꯟ ꯅꯥꯏ ꯑꯗꯨꯗꯨꯗ ꯃꯥꯟꯅꯅꯦꯅ ꯈꯜꯂꯝꯕꯅꯦꯕ꯫
ꯑꯧ꯫
ꯑꯩꯈꯣꯏꯁꯨ ꯈꯜꯂꯤꯗꯅ꯫
ꯈꯂꯂꯨꯃꯥ
ꯃꯗꯨꯗꯕꯨꯊꯥꯔ ꯉꯥꯡꯍꯜꯜꯂꯤ
ꯐꯣꯠꯇꯨꯅꯦ ꯑꯩ ꯁꯑꯣꯨꯡꯒꯕꯅꯦꯁꯦ ꯍ ꯄꯥꯕꯨꯡꯁꯦ ꯃꯥꯒꯤ ꯑꯃ ꯂꯩ ꯐꯗꯤ ꯐꯔꯒ ꯃꯥꯒꯤ ꯃꯤꯠꯆꯩ ꯑꯃ ꯑꯗꯨꯒ ꯃꯥꯏ ꯃꯃꯥꯗꯨꯁꯨ ꯃꯥꯏ ꯅꯨꯄꯥꯅ ꯇꯧꯔꯗꯤ ꯀꯃꯥꯏꯅ ꯇꯧꯕꯅꯣ ꯈꯣꯠꯄꯅꯣ ꯑꯉꯥꯡꯈꯩꯩꯅ ꯐꯖꯅ ꯉꯥꯡꯉꯗꯗꯤ ꯍꯥꯏꯗꯦ
ꯍꯥꯏꯗꯤ ꯃꯃꯥ ꯃꯤꯆꯡ ꯆꯡꯏ ꯅꯦꯅ
ꯎꯝ
ꯉꯥꯑꯣꯅꯤ ꯐꯔꯤ
ꯐꯖꯥ ꯄꯇꯦ ꯆꯥꯐꯦꯀꯃꯅꯩ
ꯎꯝ ꯑꯩꯒꯤ ꯇꯧꯗꯅ
ꯃꯥ ꯇꯑꯣ ꯑꯦꯀꯥꯍꯛ ꯀꯦꯔ꯭ꯗꯕ
ꯑꯩꯈꯣꯏꯅ ꯅꯦ ꯇꯧꯅ ꯈꯪꯗꯦꯗ ꯍꯧꯖꯤꯛꯀꯥꯟꯅꯤ ꯅꯍꯥꯁꯦ ꯇꯧꯗꯅ
ꯎꯝ ꯀꯩ ꯏꯟꯁꯪ ꯆꯥꯔꯦ ꯑꯩꯗꯤ ꯉꯥꯊꯣꯡ ꯉꯥꯔꯤꯗꯣ ꯑꯦꯀꯥꯏꯒꯅꯣ ꯍꯤꯎ ꯑꯗꯨ ꯉꯩ ꯑꯇꯒ ꯑꯗꯨꯉꯩ ꯒꯤ ꯇꯥꯡ ꯒ ꯎꯃ ꯑꯗꯨ ꯉꯩ ꯒ ꯇꯟꯒꯤ ꯅꯠꯔꯥ
ꯑꯗꯨ ꯊꯑꯣꯏ ꯁꯤꯠꯇꯕꯩ ꯇꯥꯒꯗꯧꯋꯦ ꯍꯥꯏꯕ
ꯎꯝ ꯕꯦꯖꯥꯁꯣꯔꯤ ꯑꯣꯏ ꯂꯩꯔ꯭ꯃꯦ
ꯎ ꯀꯑꯋꯥꯏꯗꯩꯅꯣ ꯈꯪꯗꯦ
ꯃꯟꯗꯤ ꯑꯗꯨꯝ ꯊꯣꯡ ꯍꯥꯡꯗꯣꯛꯑꯒ ꯂꯩꯕꯗꯨꯗ
ꯍꯧꯗꯣꯝ ꯅꯤ ꯃꯅꯥ ꯑꯗꯨꯝ ꯊꯣꯪꯁꯥꯅꯨ ꯑꯗꯨ ꯍꯥꯡꯇꯧꯕꯅꯦ ꯑꯩꯈꯣꯏꯗꯤ ꯉꯥꯒꯨꯝꯕ ꯂꯩꯇꯥꯥꯔꯗꯤ ꯉꯥꯡꯖꯅ ꯔꯥꯅꯦ ꯐꯥꯅꯨꯝ ꯍꯥꯡꯗꯣꯔꯛꯀꯅꯤ
ꯑꯣꯏꯅꯕꯁꯨ ꯆꯥꯕꯥ ꯅꯥꯇꯦꯕꯥ ꯍꯧꯗꯣꯡ ꯊꯤꯉꯦ ꯇꯧꯗꯨ ꯉꯥꯒꯤ ꯃꯅꯝꯗꯨꯗ ꯉꯥꯎꯗꯅ ꯆꯦꯜꯂꯤꯅꯦꯕ ꯑꯗꯨꯃꯛꯅ ꯆꯥꯕꯒꯤ ꯆꯦꯟꯕ ꯅꯠꯇꯦꯕ ꯉꯥꯔꯤꯒꯨꯝꯕ ꯑꯗꯨꯝꯕ ꯉꯥ ꯃꯣꯔꯦ ꯉꯥꯗꯨꯗꯤ ꯍꯧꯗꯣꯡ ꯀꯩꯁꯨ ꯆꯥꯗ ꯇꯝꯅꯦꯕꯥ
ꯃꯥꯔ
ꯉꯥꯔꯤꯒꯨꯝꯕꯗꯨꯗꯤ
ꯍꯣꯏ ꯑꯗꯨꯤꯟ ꯆꯥꯗꯦ ꯏꯤꯊꯠꯂ ꯊꯝꯈꯤꯅꯤ ꯉꯁꯥꯏꯗꯣ
ꯎꯝ
ꯍꯣꯏ ꯍꯣꯏ ꯆꯦ ꯑꯗꯨꯗꯤ
ꯍꯣꯏ ꯍꯣꯏ ꯐꯔꯦ ꯐꯔꯦ ꯇꯥꯗꯨ ꯑꯗꯥ ꯀꯩꯀꯩꯔꯣꯝꯇ ꯍꯪꯈꯤꯒꯦ ꯊꯝꯃꯦ ꯊꯝꯃꯦ